ꯑꯣ
ꯍꯜꯂꯣ ꯈꯨꯔꯨꯝꯖꯔꯤ
ꯈꯨꯔꯨꯝꯖꯔꯤ
ꯑꯩꯌꯥ
ꯌꯨꯝ ꯑꯁꯦ ꯃꯩꯇꯩꯂꯣꯟ ꯉꯥꯛ ꯉꯥꯡꯉꯦ ꯑꯩꯈꯣꯏꯁꯦ ꯍꯟꯗꯛ
ꯑꯁ ꯐꯔꯦ ꯐꯔꯦ ꯀꯩꯅꯣ
ꯏꯝꯄ꯭ꯔꯨꯞꯃꯦꯟꯇ ꯂꯣꯏ ꯂꯩ ꯌꯥꯝ ꯂꯩꯈ꯭ꯔꯦ
ꯑꯁ ꯅꯣꯏ ꯃꯥꯈꯣꯏꯗ ꯇꯧꯋꯦ ꯍꯥꯏꯕ꯭ꯔꯣ
ꯎꯝ ꯍꯣꯏ ꯍꯣꯏ ꯎꯝ ꯑꯟꯕꯤ ꯑꯃꯔꯣ ꯉꯁꯤ ꯌꯨꯝꯗꯒꯤ ꯑꯁꯤ ꯏꯝꯐꯥꯜ ꯂꯥꯛꯄ ꯑꯗꯨꯒꯤ
ꯎꯝ ꯆꯠꯆꯥ
ꯀꯩꯗꯧꯔꯤꯅꯣ
ꯑꯗꯨꯝ ꯇꯨꯝꯔꯒ ꯂꯩꯌꯦ ꯑꯩꯈꯣꯏꯗꯤ
ꯁꯤꯡꯖꯨꯗꯨ ꯆꯥꯈ꯭ꯔꯥꯕꯣ
ꯆꯥꯕ ꯂꯣꯏꯗ꯭ꯔꯤꯌꯦ ꯂꯩꯔꯤꯌꯦ
ꯑꯁ ꯀꯔꯤꯒꯤ ꯂꯩꯕ꯭ꯔꯥ ꯀꯣ
ꯑꯩꯗꯣ ꯆꯥꯗꯕ
ꯅꯪ ꯆꯥꯗꯦ
ꯎꯝ
ꯀꯩꯒꯤ ꯆꯥꯗꯕ꯭ꯔ
ꯆꯥꯗꯤ ꯆꯥꯏ ꯑꯗꯨ ꯑꯣꯏꯔꯁꯨ ꯉꯁꯤꯗꯣ ꯆꯥꯅꯤꯡꯗꯅꯕ ꯑꯗꯨꯒꯤ
ꯆ ꯆ
ꯃꯣꯏ ꯑꯅꯤꯈꯛꯇ ꯆꯥꯔꯒ ꯆꯠꯈ꯭ꯔꯝꯅꯦ
ꯎꯝ
ꯁꯥꯕ꯭ꯔꯣ ꯅꯣꯏꯗꯁꯨ
ꯁꯥꯏꯌꯦ ꯑꯗꯨ ꯑꯣꯏꯔꯁꯨ ꯐꯦꯟ ꯊꯥꯕꯅꯤꯅ ꯑꯗꯨꯝ ꯌꯥꯏꯗ꯫ ꯌꯥꯝ ꯁꯥꯕꯗꯤ ꯅꯠꯇꯦ ꯉꯁꯤꯗꯤ
ꯅꯣꯡ ꯆꯨꯒꯦ ꯇꯧꯕꯒꯤ ꯌꯥꯝ ꯁꯥꯔꯛꯈ꯭ꯔꯦ ꯍꯖꯤꯛꯁꯦ
ꯎꯝ ꯀꯍꯣ ꯄꯗ ꯀꯣ
ꯀꯥꯍꯨꯞꯄꯗ ꯂꯣꯏꯔꯦ
ꯂꯣꯛꯇꯥꯛ ꯂꯦꯛ ꯆꯠꯀꯅꯤ ꯍꯥꯏꯕ ꯀꯩꯗꯧꯉꯩ ꯆꯠꯀꯦ ꯍꯥꯏꯕꯔꯣꯅꯦ
ꯈꯪꯗꯦ ꯄꯩꯁꯥꯕꯣ ꯂꯩꯔꯗꯤ ꯆꯠꯄ ꯌꯥꯏꯌꯦ ꯄꯩꯁꯥ ꯌꯥꯝꯗ꯭ꯔꯗꯤ ꯆꯠꯄꯗꯨ ꯅꯨꯡꯉꯥꯏꯔꯣꯏꯕ ꯑꯗꯨꯒꯤ
ꯅꯨꯄꯥꯁꯨ ꯌꯥꯎꯕ꯭ꯔꯣ ꯅꯨꯄꯤ ꯈꯛꯇꯔꯣ
ꯅꯨꯄꯥ ꯌꯥꯎꯅꯤꯗ
ꯀꯅꯥ ꯀꯅꯥꯅꯣ
ꯑꯈꯣꯏ ꯈꯧꯄꯨꯝꯗꯒꯤ ꯑꯈꯣꯏꯒꯤ ꯀꯔꯤ ꯍꯥꯏꯁꯤꯔꯥ ꯑꯈꯣꯏꯒꯤ ꯏꯌꯥꯝꯕ ꯑꯃ ꯂꯩꯌꯦ ꯌꯨꯝꯒꯤ ꯃꯔꯤ ꯃꯇꯥꯏꯗꯤ ꯅꯠ ꯇꯦ ꯑꯗꯨ ꯑꯣꯏꯔꯁꯨ ꯑꯁꯤꯗꯒꯤ ꯈꯪꯅꯕ ꯃꯥꯒꯤ ꯒꯥꯔꯤꯗ ꯆꯠꯀꯅꯤ ꯎꯝ
ꯑꯠꯆꯥ
ꯃꯣꯏꯗꯣ ꯍꯤ ꯊꯥꯎꯕꯗꯣ ꯀꯌꯥ ꯀꯌꯥ ꯄꯤꯕ꯭ꯔꯥ ꯀꯣ
ꯍꯤ ꯕꯣꯠ ꯇꯣꯡꯉꯗꯨꯔꯣ
ꯎꯝ
ꯑꯗꯨ ꯄꯨꯡꯗ ꯆꯠꯄꯅꯦ
ꯗꯣ ꯄꯨꯡꯗ ꯀꯌꯥꯔꯣ
ꯄꯨꯡ ꯑꯅꯤꯒꯤꯗꯨ ꯂꯤꯁꯤꯡ ꯑꯅꯤꯔꯣ
ꯂꯣꯏꯔꯦ ꯍꯦ ꯄꯨꯡ ꯑꯅꯤꯗꯤ ꯀꯅꯥꯅ ꯊꯥꯎꯑꯣ ꯀꯅꯥꯅ ꯐꯥꯝꯅꯤ
ꯀꯨꯏꯗꯕꯅꯦ ꯄꯨꯡ ꯑꯅꯤ ꯍꯥꯏꯕꯁꯦ
ꯄꯨꯡ ꯑꯅꯤꯒꯨꯝꯕꯗꯤ ꯐꯝꯅꯤꯡꯗꯦꯗꯥ
ꯑꯥ ꯍꯣꯏ ꯄꯨꯡ ꯑꯃꯒꯤꯁꯨ ꯂꯩꯕꯅꯦ
ꯊꯥꯔꯇꯤ ꯃꯤꯅꯤꯠꯁ ꯀꯨꯝꯕ ꯐꯝꯔꯗꯤ ꯌꯥꯔꯦ ꯈꯣꯏꯗꯤ
ꯊꯥꯔꯇꯤ ꯃꯤꯅꯤꯠꯁ ꯀꯤꯗꯣ ꯁꯤꯛꯁ ꯍꯟꯗ꯭ꯔꯦꯠ ꯁꯦꯕꯦꯟ ꯍꯟꯗ꯭ꯔꯦꯠ ꯑꯗꯨꯋꯥꯏ ꯑꯣꯏꯔꯝꯅꯤ
ꯎꯝ ꯅꯣꯏꯁꯨ ꯆꯠꯄ꯭ꯔꯥ ꯅꯍꯥꯟ ꯁꯃꯣꯀꯌ ꯈꯣꯏ ꯆꯠꯄꯗꯣ
ꯑꯩ ꯑꯗꯨ ꯅꯨꯃꯤꯠꯇꯤ ꯆꯠꯇꯦꯗ ꯖꯅꯋꯥꯔꯤꯗꯔ ꯎ ꯖꯅꯋꯥꯔꯤꯗ ꯑꯣꯏꯔꯝꯅꯤ ꯑꯩꯈꯣꯏ ꯐꯦꯃꯤꯂꯤ ꯆꯠꯂꯦꯕ
ꯏꯁꯤꯡ ꯆꯥꯎꯕ ꯃꯥꯂꯦꯀꯣ ꯍꯟꯗꯛ
ꯎꯝ ꯆꯥꯎꯔꯝꯅꯤ ꯑꯗꯨꯔꯣꯝꯗꯥꯗꯤ ꯅꯣꯡ ꯑꯗꯨꯝ ꯆꯨ ꯆꯨꯕꯅꯤ ꯅꯨꯃꯤꯠ ꯈꯨꯗꯤꯡ
ꯎꯝ
ꯌꯥꯝ ꯀꯟꯅ ꯆꯨꯗ꯭ꯔꯁꯨ
ꯎꯝ ꯂꯦꯄꯗꯤ ꯀꯨꯏꯈꯔ꯭ꯦꯕꯥ ꯂꯦꯛꯇꯤꯂꯦꯛ
ꯂꯦꯛ ꯂꯦꯛꯀꯗꯣꯏꯔꯣ ꯅꯣꯏꯗꯨꯕꯣ
ꯍꯩꯁꯤꯜꯂꯥꯕꯥ ꯑꯗꯨ ꯀꯤꯕꯥ ꯅꯣꯡ ꯆꯨꯨꯔꯦ ꯎꯝ
ꯑꯩꯁꯤ ꯅꯣꯡꯍꯣꯏ ꯔꯦꯅꯤ ꯁꯤꯖꯟꯅꯦꯗꯤ ꯎꯃ ꯔꯤꯁꯀꯤꯗꯤ ꯑꯣꯏ ꯈꯔꯕꯨꯗꯤ ꯑꯗꯨ ꯑꯣꯏꯔꯁꯨ ꯂꯥꯏꯐ ꯖꯦꯛꯀꯦꯠ ꯊꯝꯕꯅꯤꯗ
ꯑꯗꯣ ꯃꯣꯏ ꯑꯣ ꯌꯦꯡꯁꯤ ꯌꯦꯡꯕ ꯃꯤ ꯒꯥ ꯗꯨꯝ ꯂꯩꯕ꯭ꯔꯥ ꯅꯨꯡꯗꯥꯡꯗꯁꯨ ꯑꯣ
ꯌꯥꯝ ꯊꯦꯡꯉꯥꯗꯤ ꯈꯪꯗꯦꯀꯣ ꯑꯗꯨꯝ ꯃꯣꯏꯒꯤ ꯃꯄꯨꯁꯤꯡꯗꯣ ꯌꯨꯝꯒꯤ
ꯑꯣ
ꯑꯗꯨꯁꯤꯡꯅ ꯑꯗꯨꯝ ꯐꯥꯎꯅꯔꯀꯣ ꯄꯣꯠ ꯆꯩꯩꯒꯨꯝꯕ ꯑꯋꯥꯠ ꯑꯄꯥꯒꯨꯝꯕꯀꯣ
ꯑꯣ
ꯄꯨꯡ ꯑꯅꯤ ꯇꯣꯡꯕꯁꯦ ꯑꯁ ꯀꯩꯁꯨ ꯅꯠꯇꯦꯗ ꯀꯔꯥꯡ ꯌꯧꯗꯦꯕ
ꯑꯥ ꯄꯨꯡ ꯑꯅꯤꯗꯤ ꯇꯜꯂꯦꯗ ꯑꯩꯈꯣꯏ ꯖꯦꯡꯋꯥꯡ ꯕꯤꯆꯇ ꯆꯠꯄꯗꯣ ꯐꯤꯐꯇꯤ ꯔꯨꯄꯤꯁ ꯈꯛꯇ ꯂꯥꯎꯕ ꯃꯥꯂꯦꯀꯣ ꯑꯩꯈꯣꯏꯗꯗꯤ ꯑꯐ ꯗꯥꯎꯟ ꯆꯠꯄꯗꯣ ꯑꯗꯨꯝ ꯌꯥꯏ ꯊꯥꯔꯇꯤ ꯁꯨꯗꯦꯅ ꯑꯗꯣ
ꯆꯥꯎꯏꯅ ꯂꯣꯛꯇꯥꯛ ꯂꯦꯛꯇꯤ
ꯎꯝ ꯑꯗꯨꯗ ꯐꯥꯎꯔꯒꯥ ꯐꯝꯕꯗꯣ ꯀꯤꯌꯦꯗ ꯈꯣꯢꯗꯤ
ꯑꯁ ꯅꯨꯡꯉꯥꯏꯕꯅꯤꯍꯦ ꯀꯩꯅꯣ ꯍꯤꯗꯨꯗꯤ ꯇꯜꯂꯦꯗ ꯎꯄꯥꯛꯅ ꯁꯥꯕꯗꯨꯗꯤ ꯅꯨꯅ ꯁꯥꯕꯗꯨꯗꯤ ꯇꯜꯂꯦ ꯑꯗꯨꯗꯤ ꯂꯦꯡꯕ ꯌꯥꯗꯦꯕ ꯀꯟꯅ
ꯎꯝ
ꯃꯊꯛ ꯃꯈꯥ ꯑꯗꯨꯝ ꯑꯣꯟꯊꯒꯅꯦꯕ ꯑꯗꯨꯗꯤ
ꯎꯝ
ꯃꯣꯇꯣꯔ ꯕꯣꯠꯇꯅ ꯅꯨꯡꯉꯥꯏꯕꯅꯤꯗ ꯃꯈꯣꯟꯗꯤ ꯀꯟꯕꯅꯤꯍꯦ
ꯎꯝ
ꯑꯗꯣꯝ ꯆꯠꯂꯗꯤ ꯃꯣꯏꯒꯤ ꯁꯤꯡꯖꯨꯗꯣ ꯑꯁ
ꯍꯥꯎꯕ꯭ꯔꯥ
ꯑꯩꯈꯣꯏ ꯑꯁꯤ ꯏꯝꯐꯥꯜꯗ ꯁꯦꯝꯕ ꯁꯤꯡꯖꯨꯒ ꯃꯥꯟꯅꯔꯣꯢꯕ ꯃꯤꯃꯤꯁꯨ ꯍꯥꯞꯄꯣꯢ
ꯑꯗꯣ ꯀꯔꯥꯝ ꯀꯔꯥꯝꯕꯅ ꯐꯥꯕ꯭ꯔꯥ ꯁꯤꯗꯒꯤ ꯍꯥꯎꯕ꯭ꯔꯥ ꯑꯗꯨꯝ ꯃꯣꯏꯗꯒꯤꯗꯨꯅ
ꯃꯣꯏꯖꯤꯅ ꯍꯦꯟꯅ ꯍꯥꯎꯋꯦ ꯀꯩꯅꯣ ꯃꯣꯏꯔꯥꯡ ꯁꯤꯡꯖꯨ ꯍꯥꯏꯅ ꯃꯃꯤꯡ ꯆꯠꯂꯤꯅꯦ
ꯑꯣ
ꯑꯈꯣꯏꯗꯤ ꯃꯍꯤꯒꯨꯝꯕ ꯂꯩꯌꯦꯗꯅ ꯁꯤꯡꯖꯨ ꯑꯗꯨ ꯃꯍꯤ ꯂꯩꯔꯒ ꯃꯣꯏꯗꯤ ꯀꯪꯉꯥꯒꯀꯣ ꯗ꯭ꯔꯥꯏꯒ ꯂꯩꯒꯅꯤꯕ
ꯏꯕꯗꯣ
ꯌꯥꯝꯕꯅꯦ ꯎꯝ ꯋꯥꯒꯤ ꯀꯩꯅꯣ ꯕꯁ ꯀꯦꯛꯒꯨꯝꯕ ꯂꯩꯗꯅ ꯑꯗꯨꯒꯨꯝꯕꯗ ꯄꯤꯒꯟꯕꯅꯦ
ꯎꯝ
ꯍꯥꯎꯕꯅꯦ ꯁꯤꯡꯖꯨꯗꯤ
ꯑꯣ ꯑꯗꯣ ꯉꯥ ꯒꯨꯝꯕꯁꯨ ꯑꯗꯨꯝ ꯐ꯭ꯔꯦꯁ ꯐꯥꯔꯒ ꯌꯣꯟꯕ꯭ꯔꯥ ꯃꯣꯏ
ꯍꯣꯏ ꯀꯔꯥꯡꯗ ꯆꯠꯂꯒꯀꯣ ꯑꯥꯏꯂꯦꯟꯗꯣ ꯑꯗꯨꯔꯣꯝꯗ ꯆꯪꯉꯗꯤ ꯂꯩꯔꯅꯤ ꯃꯣꯏꯗꯤ ꯑꯗꯨꯝ ꯉꯥ ꯐꯥꯔꯒ ꯍꯤꯡꯕꯅꯤꯅꯀꯣ
ꯉꯥꯗꯨꯁꯨ
ꯍꯧꯔꯝꯅꯤꯗ ꯉꯥ ꯑꯌꯥꯝꯕ ꯂꯣꯛꯇꯥꯛ ꯂꯦꯛꯇꯒꯤꯅꯤꯗ ꯑꯀꯪꯕꯒꯨꯝꯕ ꯌꯣꯜꯂꯤꯕꯁꯤꯡꯗꯣ ꯕꯤꯁꯅꯨꯄꯨꯔꯗꯒꯨꯝꯕ ꯌꯣꯜꯂꯤꯗꯣ
ꯎꯝ
ꯑꯗꯨ ꯂꯣꯛꯇꯥꯛ ꯂꯦꯛ ꯃꯅꯨꯡꯗꯁꯨꯀꯣ ꯌꯨꯝ ꯂꯩꯌꯦꯗꯅ
ꯎꯝ
ꯑꯗꯨꯁꯤꯡꯅꯦꯁꯨ ꯑꯗꯨꯝ ꯉꯥ ꯐꯥꯔꯒ ꯂꯩꯕꯅꯦꯕ
ꯑꯣ
ꯉꯥꯗꯣ ꯌꯥꯝ ꯆꯥꯎꯕꯗꯤ ꯂꯩꯒꯟꯗꯕꯅꯤꯊ ꯗꯥꯎ ꯐꯥꯔꯗꯤ ꯂꯩꯒꯅꯤ ꯗꯨ
ꯕꯖꯥꯔꯗꯁꯨ ꯌꯣꯟꯕ꯭ꯔꯅꯦ ꯁꯤ ꯂꯣꯛꯇꯥꯛꯒꯤ ꯉꯥꯗꯣ
ꯍꯤ ꯍꯣꯜꯂꯦ ꯑꯁꯤ ꯄꯔꯦꯡ ꯂꯥꯛꯄꯗꯣ ꯂꯣꯛꯇꯥꯛꯂꯦꯛ ꯆꯪꯅꯤꯉꯥꯏ ꯂꯝꯕꯤ
ꯌꯥꯝ ꯍꯥꯎꯗꯕ ꯃꯥꯜꯂꯦꯗ ꯂꯣꯛꯇꯥꯛꯒꯤ ꯉꯥꯗꯤ ꯃꯃꯤꯡ ꯆꯠꯇꯦꯗ
ꯍꯥꯎ ꯈꯪꯗꯦꯗ ꯍꯥꯎꯔꯝꯅꯤꯗ
ꯑꯈꯣꯏ ꯆꯤꯡꯒꯤ ꯉꯥꯗꯤ ꯑꯗꯨꯝ ꯍꯥꯎꯋꯦꯅ
ꯆꯤꯡꯒꯤ ꯉꯥꯒ ꯑꯗꯨꯒ ꯈꯦꯠꯅꯔꯦꯗꯅ ꯑꯌꯣꯛꯄ ꯉꯥꯅꯤꯅ ꯂꯣꯛꯇꯥꯛ ꯂꯦꯛꯀꯤꯗꯤ
ꯑꯈꯣꯏ
ꯑꯩꯈꯣꯏ ꯆꯤꯡꯒꯤ ꯉꯥꯗꯤ ꯑꯁ ꯆꯥꯕ ꯀꯨꯏꯔꯦ ꯆꯥꯗꯕ ꯀꯨꯏꯔꯦ
ꯑꯩꯗꯤ ꯑꯃꯐꯥꯎ ꯆꯥꯗ꯭ꯔꯤ
ꯊꯥꯎꯖꯟ ꯇ꯭ꯋꯦꯟꯇꯤ ꯐꯥꯏꯚ ꯖꯟꯋꯥꯔꯤ ꯗꯥꯔꯥ ꯆꯥꯕ ꯐꯪꯉꯦ ꯂꯥꯁꯀꯤ ꯑꯣꯏꯕ ꯃꯥꯜꯂꯦ ꯑꯗꯨ ꯑꯗꯨꯒꯤ ꯆꯥꯕ ꯐꯪꯗ꯭ꯔꯦ ꯍꯧꯖꯤꯛꯐꯧ
ꯑꯝꯐꯥꯎ ꯆꯥꯗ꯭ꯔꯤꯗ ꯆꯤꯡꯒꯤ ꯉꯥꯁꯦ ꯑꯩꯗꯤ ꯆꯥꯗꯤ ꯆꯥꯅꯤꯡꯉꯤ ꯑꯆꯧ ꯑꯆꯧꯕ ꯂꯣꯏꯕ ꯃꯥꯜꯂꯦ ꯇꯨꯔꯦꯜꯗꯀꯣ ꯑꯆꯧꯕꯁꯨ ꯂꯩꯕ ꯃꯥꯜꯂꯦꯕ
ꯎꯝ ꯌꯥꯝ ꯆꯥꯎ ꯆꯥꯎꯅ ꯊꯣꯛꯄꯅꯦ ꯕꯔꯥꯛꯔꯣꯝꯗꯗꯤ
ꯑꯁꯤ ꯕꯤꯆ ꯂꯩꯕ ꯑꯗ꯭ꯔꯣꯝꯗꯔ ꯅꯣꯏ ꯑꯗꯨꯝ ꯐꯥꯕꯗꯣ
ꯑꯩꯈꯣꯏꯅ ꯐꯥꯕꯗꯣ ꯑ ꯌꯥꯡꯂꯣꯡꯒꯤ ꯔꯣꯝꯗꯒꯤꯅꯦ
ꯑꯣ ꯆꯥꯕꯔꯣ ꯉꯥꯗꯤ
ꯃꯆꯥ ꯃꯆꯥ ꯑꯁꯤ ꯀꯔꯤꯔꯥ ꯌꯥꯝꯅ ꯍꯥꯜꯂꯒ ꯊꯣꯡꯕꯗꯣ ꯍꯧꯕꯗꯣ ꯎꯝ
ꯑꯝꯐꯥꯎ ꯆꯥꯗ꯭ꯔꯤ ꯋꯥꯗ ꯆꯥꯛꯄꯨꯗꯤ ꯆꯥꯔꯦ ꯎꯝ ꯆꯥꯛꯄꯨꯗꯤ ꯋꯥꯗ ꯊꯣꯡꯕꯗꯨꯗꯤ ꯆꯥꯈ꯭ꯔꯦ ꯑꯗꯨꯒꯁꯨ ꯏꯟꯁꯥꯡꯒꯨꯝꯕ ꯊꯣꯡꯕꯗꯤ ꯆꯥꯗ꯭ꯔꯤ ꯍꯥꯎꯋꯦꯗꯤ ꯍꯥꯏꯅꯩꯗ
ꯍꯥꯎꯕꯅꯦ ꯑꯗꯣ
ꯎꯝ
ꯌꯥꯝ ꯍꯥꯎꯕꯅꯦ ꯅꯣ
ꯍꯧꯖꯤꯛ ꯉꯥ ꯐꯥꯅꯔꯝꯃꯅꯤꯅ ꯍꯥ
ꯈꯪꯉꯦ ꯑꯩꯈꯣꯏꯗꯤ ꯉꯥꯒꯨꯝꯕꯒꯤ ꯃꯇꯥꯡꯗꯨꯗꯤ
ꯕꯣꯜꯅ ꯐꯥꯕ꯭ꯔꯣ ꯅꯠꯇ꯭ꯔꯒ ꯀꯔꯤꯅ ꯐꯥꯕ꯭ꯔꯣ
ꯈꯪꯗꯦ ꯑꯩꯈꯣꯏꯗꯤ ꯌꯦꯡꯗꯦ
ꯅꯠꯇꯦ ꯅꯣꯏ ꯑꯗꯨꯝ ꯐꯥꯕ ꯆꯠꯄꯗꯣ ꯀꯃꯥꯏꯅ ꯐꯥꯕ꯭ꯔꯥ ꯍꯥꯏꯕꯅꯤꯅ
ꯆꯠꯇꯦꯗ ꯑꯈꯣꯏ
ꯃꯤꯅ ꯐꯥꯔꯛꯄꯗꯣ ꯂꯩꯕ꯭ꯔꯥ ꯑꯃꯨꯛ ꯑꯗꯨꯗꯤ
ꯑꯩꯈꯣꯏ ꯆꯠ ꯑꯩꯈꯣꯏ ꯆꯥꯕ ꯃꯇꯝꯗꯣ ꯑꯩꯈꯣꯏ ꯌꯨꯠꯀꯤ ꯑꯥꯎꯇꯤꯡ ꯆꯠꯄꯅꯦꯕ ꯑꯗꯨꯒꯤ ꯅꯨꯄꯥ ꯍꯣꯏꯅ
ꯍꯥꯎꯋꯦꯕ ꯈꯣꯏ ꯈꯤꯇꯪ ꯈꯤꯇꯪꯅꯤꯗ ꯌꯥꯝꯗꯦꯗ ꯃꯣꯏꯒꯤꯗꯣ
ꯎꯝ ꯌꯥꯝꯗ꯭ꯔꯁꯨ ꯍꯥꯎꯔꯝꯅꯤꯅ ꯍꯥ
ꯎꯝ ꯃꯍꯥꯎꯗꯣ ꯇꯣꯉꯥꯜꯂꯦꯅ
ꯎꯝ
ꯃꯍꯥꯎꯗꯣ ꯇꯣꯉꯥꯟꯕꯅꯦ ꯃꯣꯏꯒꯤꯗꯣ ꯈꯣꯏ ꯑꯅꯤ ꯂꯣꯏꯔꯒ ꯌꯥꯔꯦꯀꯣ ꯊꯝꯃꯦꯀꯣ